ꯑ
ꯎꯝ
ꯎ ꯁꯥ ꯁꯥꯕꯁꯤꯗ ꯇꯑꯣ ꯈꯪꯗ ꯂꯩꯔꯝꯃꯦ ꯅꯪ ꯀꯩꯗꯅꯣ
ꯑꯦ ꯁꯤꯡꯅ ꯇꯥꯗ꯭ꯔꯦ
ꯀꯩ ꯇꯧꯔꯤꯑꯕ
ꯊꯥꯛ ꯊꯣꯡꯒꯦ ꯇꯧꯔꯤꯌꯦ ꯍꯥꯏꯕ
ꯑꯦ ꯍꯧꯖꯤꯛꯁꯦ ꯑꯍꯨꯝ ꯃꯈꯥꯏꯗ ꯉꯜꯂꯤꯅꯦ
ꯎꯝ ꯑꯗꯅ ꯀꯔꯤ
ꯑꯗꯨꯗꯤ ꯑꯁ ꯑꯗꯨꯗꯤ ꯑꯩ ꯑꯣꯏꯔꯗꯤ ꯆꯥꯛ ꯅꯣꯡꯃꯗ ꯑꯍꯨꯝꯃꯛ ꯂꯛ ꯆꯥꯔꯅꯤ
ꯑꯣ ꯑꯣ
ꯅꯦꯠ ꯅꯦꯠ ꯌꯥꯝ ꯅꯨꯡꯉꯥꯏꯇꯕ꯭ꯔꯣ ꯄꯠ ꯄꯠ ꯄꯠ ꯄꯠ ꯇꯠꯄꯥꯒꯨꯝ ꯇꯧꯑꯦ ꯑꯩꯉꯣꯟꯗ
ꯑꯝ ꯑꯩꯒꯤꯁꯤꯗꯤ ꯁꯦꯡꯅ ꯇꯥꯕ꯭ꯔꯣ
ꯍꯣꯏ ꯇꯥꯏ
ꯇꯥꯏꯌꯦ
ꯎꯝ
ꯍꯧꯖꯤꯛꯇꯤ ꯇꯥꯔꯕꯣ
ꯎꯝ ꯇꯥꯗꯤ ꯇꯥꯏꯌꯦ ꯑꯗꯨ ꯈꯤꯇꯪ ꯔꯣꯕꯣꯠ ꯀꯤ ꯇꯥꯏꯞꯇ ꯃꯈꯣꯟ ꯊꯣꯛ ꯑꯦ
ꯑ ꯂꯧꯔꯗꯨꯗꯤ
ꯌꯥꯅꯤ ꯇꯞꯅꯥ ꯌꯥꯔꯛꯀꯅꯤ ꯅꯦꯠꯋꯥꯔꯛ ꯅꯨꯡꯉꯥꯏ ꯇꯕꯩꯅꯦ ꯀꯔꯤ ꯀꯔꯤ ꯏꯟꯖꯥꯡ ꯊꯣꯡꯗꯣꯏꯅꯣ
ꯎꯝ ꯕꯦꯝꯕꯨꯁꯨꯠ
ꯑꯁ ꯍꯥꯎꯕꯅꯤꯅꯦ ꯕꯦꯝꯕꯨꯁꯨꯠ ꯇꯣ
ꯑꯩꯗꯤ ꯉꯔꯥꯡ ꯅꯍꯥꯟꯗꯣ ꯕꯦꯝꯕꯨ ꯁꯨꯠꯇꯨꯅꯦ ꯑꯗꯨꯒ ꯑꯣꯛꯀꯀꯣ
ꯎꯝ
ꯑꯣꯛꯀ ꯊꯣꯡꯉ ꯆꯥꯕ ꯍꯥꯎꯕꯅꯦ
ꯎꯝ
ꯑꯗꯨꯗꯤ ꯅꯨꯡꯁꯥꯒ ꯊꯣꯛꯇ꯭ꯔꯤ
ꯀꯌꯥ ꯍꯥꯏꯕꯅꯣ ꯅꯪ ꯁꯦꯡꯅ ꯇꯥꯕ ꯉꯝꯗ꯭ꯔꯦꯅꯦ ꯑꯩꯅ ꯑꯥ
ꯑꯗꯨꯗꯤ ꯅꯨꯡꯁꯥꯒ ꯊꯣꯛꯂꯛꯇꯦꯕ
ꯅꯨꯡꯁꯥ ꯊꯣꯛꯇꯤꯌꯦ
ꯎꯝ ꯅꯣꯡꯁꯨ ꯎꯝ ꯍꯧꯖꯤꯛꯇꯤ ꯈꯔ ꯐꯔꯦ
ꯑꯠꯆꯥ ꯑꯈꯣꯏꯗꯤ ꯅꯨꯡꯁꯥ ꯌꯥꯛ ꯁꯥꯔꯦ
ꯎꯝ ꯅꯣꯡ ꯆꯨ ꯃꯟꯕꯒꯤ ꯂꯩꯕ ꯅꯨꯡꯉꯥꯏꯇꯦ ꯑꯩꯈꯣꯏ
ꯑꯣ ꯑꯣ ꯆꯨꯃꯜꯂꯁꯨ ꯅꯨꯡꯉꯥꯏꯇꯦꯅꯦ ꯄꯣꯠ ꯈꯨꯗꯤꯡꯃꯛꯁꯤ ꯍꯦꯟꯃꯟꯕꯗꯣ ꯀꯩꯝ ꯅꯨꯡꯉꯥꯏꯇꯦ ꯑꯗꯨꯅꯤꯅꯦ
ꯎꯝ ꯑꯗꯨꯅꯤ
ꯅꯨꯡꯁꯥꯁꯨ ꯁꯥꯃꯜꯂꯁꯨ ꯅꯨꯡꯉꯥꯏꯇꯦ ꯅꯣꯡꯁꯨꯨꯁꯨ ꯅꯨꯡꯉꯥꯏꯇꯦ ꯃꯔꯛ ꯃꯔꯛꯀꯣ ꯕꯦꯂꯦꯟꯁ ꯑꯣꯏꯅ ꯂꯩꯕꯗꯤ ꯅꯨꯡꯉꯥꯏ
ꯎꯝ
ꯋꯥꯈꯜꯁꯨ ꯃꯉꯥꯏꯔꯦ ꯅꯠꯇ꯭ꯔꯥ ꯌꯥꯝ ꯋꯥꯕꯁꯨ ꯅꯨꯡꯉꯥꯏꯇꯦ ꯌꯥꯝ ꯅꯨꯡꯉꯥꯏꯕꯁꯨ ꯅꯨꯡꯉꯥꯏꯇꯦ꯫ ꯎ ꯋꯥꯕ ꯌꯥꯝ ꯅꯨꯡꯉꯥꯏꯕ ꯄꯨꯟꯅ ꯂꯩꯃꯤꯟꯅꯔ ꯀꯥꯟꯗ ꯃꯤ ꯍꯥꯏꯕꯗꯣ ꯃꯥꯜꯂꯦꯕ ꯃꯗꯗꯥ ꯀꯩ ꯀꯩ ꯇꯧꯔꯒꯦ ꯈꯜꯂꯤꯅꯣ ꯌꯨꯝꯗ ꯑꯗꯨꯝ ꯂꯩꯔꯒꯦ ꯍꯥꯏꯔꯣ
ꯎꯝꯝ ꯣꯏ ꯗꯨꯡ ꯈꯥꯖꯅꯦꯕ ꯑꯦꯁꯨ ꯂꯗ ꯑꯗꯨꯝꯕꯣ ꯎꯝ
ꯅꯪꯗꯣ ꯈꯤꯇꯪ ꯅꯛꯁꯤꯜꯂ ꯍꯥꯏꯔꯨꯎꯕꯅꯦ ꯂꯥꯛ ꯄꯔ ꯂꯥꯛ
ꯃ ꯐꯥꯟꯅ ꯇꯅ ꯃꯅꯦ ꯑꯗ ꯏ ꯋꯥꯅ ꯌꯥꯗꯦ
ꯌꯥꯗ
ꯎꯝ ꯂꯝꯕꯤ ꯑꯣꯏꯕꯒꯤ ꯌꯥꯗꯦ
ꯏꯁꯤꯡꯅꯥ ꯀꯌꯥꯅ
ꯎꯝ ꯑꯩꯈꯣꯏ ꯎꯝ ꯎꯝ ꯏꯦ ꯑ ꯉꯝꯕꯅꯦ ꯀꯣꯏꯗꯤꯌꯦ
ꯅꯨꯠꯇꯤ ꯉꯥꯛꯇ
ꯅꯨꯄꯤ ꯑꯍꯣꯝ ꯅꯨꯄꯥ ꯑꯍꯣꯝ
ꯑꯣ ꯌꯥꯝꯗꯦꯗ ꯋꯥ ꯌꯥꯝ ꯋꯥꯂꯤꯗ
ꯑ
ꯌꯥꯝꯗ ꯌꯥꯝ ꯋꯥ ꯂꯩꯗ
ꯍꯥꯏ
ꯑꯣ ꯅꯪꯅ ꯑꯩꯕꯨꯗꯤ ꯏꯅꯥꯎꯄꯥ ꯏꯅꯥꯎꯄꯥꯒ ꯑꯩꯒ
ꯎꯝ ꯍ ꯌꯥꯝꯝꯕꯁ ꯅꯤꯡ ꯈꯔꯕꯤ
ꯃ ꯌꯥ ꯀꯩꯗꯧꯔꯕꯕ
ꯎꯝ ꯑꯝꯕꯁꯅꯅꯨꯡ ꯃꯛꯇꯅ ꯃꯉ ꯋꯥꯕꯅꯦꯕ ꯑꯗꯣ ꯃꯤ ꯌꯥꯝꯕꯗ ꯋꯥꯕꯅꯦꯕ
ꯃꯥ
ꯑꯃꯒꯃꯒꯗ ꯎꯝ
ꯌꯥꯏ ꯍꯣꯏ ꯋꯥꯕ ꯍꯥꯏꯁꯦ ꯑꯩꯈꯣꯏ ꯁꯨꯝ ꯋꯥꯔ ꯃꯦꯗꯥ ꯑꯃꯔꯣꯝꯗ ꯌꯥꯝꯕ ꯌꯥꯝꯗꯕ ꯑꯗꯨ ꯅꯨꯡꯉꯥꯏꯕ ꯑꯃꯝꯅ ꯃꯤ ꯌꯥꯝꯕꯗꯤ ꯉꯁꯥꯏꯒꯤ ꯦ ꯑꯦꯅꯤ ꯏꯚꯦꯟ ꯑꯃ ꯊꯣꯛꯄ ꯃꯇꯝꯗ ꯐꯦꯃꯤꯂꯤ ꯌꯥꯝꯕꯗꯤ ꯃꯦꯝꯕꯔ ꯌꯥꯝꯕꯗꯤ ꯄꯣꯠꯇꯨ ꯅꯨꯡꯉꯥꯏꯇ ꯑꯗꯨꯝꯕꯩꯗꯤ ꯅꯨꯡꯉꯥꯏ
ꯅꯣꯏ ꯅꯨꯄꯤ ꯂꯩꯇꯕ꯭ꯔꯣ
ꯅꯨꯄꯤ ꯑꯩꯈꯣꯏ ꯏꯃꯥ ꯈꯛꯇꯅꯦ
ꯎꯝ
ꯑꯗꯨꯅ ꯑꯩꯈꯣꯏꯗꯤ ꯑꯁ ꯂꯣꯏ ꯍꯩꯔꯦ ꯅꯨꯄꯤꯒꯤ ꯁꯤꯟꯐꯝ ꯅꯨꯄꯥꯒꯤ ꯁꯤꯟꯐꯝ ꯍꯥꯏꯕ ꯂꯩꯇꯦ ꯂꯣꯏ ꯍꯥꯏꯅꯦ
ꯂꯩꯗꯨꯅ ꯊ ꯂꯣꯏꯅ ꯇꯕ ꯅꯅ
ꯑꯥ
ꯑꯗꯨ ꯊꯕꯛꯁꯨ ꯅꯣꯏ ꯅꯣꯏꯁꯨ ꯑꯗꯨꯝ ꯇꯧꯕ꯭ꯔꯥ ꯍꯥꯏꯕ
ꯍꯣꯏ ꯑꯗꯨꯅꯦ ꯑꯩꯅ ꯍꯥꯏꯁꯦ ꯅꯨꯄꯤꯒꯤ ꯍꯥꯏꯕ ꯂꯩꯇꯦ ꯅꯨꯄꯥꯒꯤ ꯍꯥꯏꯕ ꯂꯩꯇꯦ ꯂꯣꯏ ꯇꯧꯔꯛꯑꯦ ꯑꯩꯈꯣꯏꯗꯤ
ꯑꯣ ꯂꯩꯅ
ꯁꯉ ꯁꯒꯣ ꯑꯗꯨ ꯀꯩꯁꯨ ꯈꯟꯅꯗꯦ ꯇꯁ ꯑꯩꯈꯣꯏꯔꯣꯝꯗꯗꯤ ꯍꯥꯏꯗꯤ ꯎꯝ ꯑꯃꯅ ꯍꯥꯡꯉꯦ ꯇꯧ ꯑꯃꯅ ꯍꯥꯡꯉꯦ ꯇꯧ ꯀꯩꯁꯨ ꯀꯥꯏꯗꯦꯕ ꯎꯝ ꯁꯤ ꯇꯧꯗꯕ ꯌꯥꯗꯦ ꯑꯗꯨ ꯇꯧꯗꯕ ꯌꯥꯗꯦ ꯍꯥꯏꯕ ꯌꯥꯝ ꯏꯁꯇ꯭ꯔꯤꯛ ꯏꯁꯇ꯭ꯔꯤꯛ ꯑꯣꯏꯕ ꯔꯨꯜꯗꯣ ꯑꯗꯨꯒ ꯑꯗꯨ ꯀꯩꯁꯨ ꯐꯣꯂꯣ ꯇꯧꯗꯦꯕ ꯑꯩꯈꯣꯏꯁꯦ
ꯀꯩꯅꯣꯗꯤ ꯒ꯭ꯔꯦꯖꯨꯦꯁꯟꯗꯤ ꯒ꯭ꯔꯦꯖꯨꯑꯦꯁꯟ ꯂꯣꯏꯔꯕ꯭ꯔꯣ ꯑꯗꯨꯗ ꯂꯣꯏꯔꯕꯣ ꯇꯃꯦꯡꯂꯣꯡꯗ ꯑꯗꯨꯝ
ꯎ
ꯍꯣꯏ
ꯑ ꯄꯨꯂꯦ ꯀꯗꯔ
ꯑꯣ ꯀꯩꯅꯣ ꯂꯣꯏꯔꯕ ꯀ꯭ꯂꯥꯁ ꯇ ꯐꯨꯝ ꯀꯥꯔꯕ
ꯍꯣꯏ
ꯂꯨꯂꯕ
ꯑꯣꯏꯗꯤ
ꯔꯣꯖꯤꯨ ꯌꯥ
ꯃꯣꯏꯔꯦ ꯍꯥꯏꯒ
ꯑꯣ ꯃꯅꯤꯄꯨꯔꯗꯤ ꯑꯗꯨ ꯑꯩꯗꯤ ꯑꯃꯥꯏꯅ ꯑꯩꯒꯤꯁꯨ ꯁꯤꯗ ꯍꯤꯡꯒꯣꯟ ꯅꯨꯡꯒꯣꯜ ꯂꯩꯔꯗꯤꯀꯣ ꯑꯅ ꯑꯣꯏꯅ ꯐꯅ ꯁꯦꯇꯜ ꯇꯧꯔ ꯂꯩꯅꯤꯡꯕꯗꯨ ꯄꯥꯝꯃꯦ ꯀꯩꯁꯨ ꯒꯣꯔꯃꯦꯟꯒꯤꯁꯨꯖꯣꯕ ꯍꯥꯏꯁꯦ ꯍꯣꯏ ꯄꯥꯝꯕꯗꯤ ꯄꯥꯝꯉꯦ ꯑꯗꯨꯕꯨ ꯌꯨꯝꯗꯤ ꯇꯁꯦꯡꯅ ꯑꯩ ꯊꯥꯗꯣꯛꯅꯤꯡꯗꯦꯕ ꯃꯅꯤꯄꯨꯔꯁꯦ ꯃꯅꯤꯄꯨꯔ ꯑꯗꯨꯝ ꯂꯩꯅꯤꯡꯉꯦꯕ ꯈꯨꯡꯒꯣꯟꯅꯈꯩ ꯑꯗꯨꯝ ꯀꯣꯏꯔꯒ ꯍꯨꯏ ꯍꯥꯃꯦꯡ ꯍꯧꯗꯣꯡ ꯁꯟ ꯃꯌꯥꯝ ꯂꯩꯂꯒ ꯑ ꯎꯝ ꯁꯦꯐ꯭ꯔꯣꯠꯀꯤ ꯇꯥꯏꯞꯇ ꯍꯥꯏꯇꯥꯔꯦꯅ ꯂꯩꯕꯗꯣ ꯃꯥꯕꯅꯦ ꯑꯗꯨ ꯁꯤꯅ ꯁꯨꯝ ꯈꯜꯂꯨꯅꯦ ꯌꯦ ꯑꯩꯈꯣꯏ ꯑꯩꯈꯣꯏ ꯄꯣꯠ ꯆꯩꯩ ꯊꯥꯏꯗꯅ ꯌꯨꯝꯗꯨꯗꯤ ꯑꯗꯨ ꯃꯄꯥꯟ ꯑꯃ ꯂꯩꯀꯥꯟꯗ ꯂꯣꯏ ꯂꯩꯗꯣꯏꯅꯤꯗ
ꯎꯝ
ꯔꯦꯟ ꯔꯦꯟ ꯂꯩꯕꯒꯤ ꯄꯩꯁꯥ ꯊꯤꯔꯅꯤ ꯄꯣꯠꯆꯩ ꯆꯦꯡ ꯆꯥꯛ ꯆꯦꯡꯗꯒ ꯑꯣꯏꯔꯣ ꯑꯃꯗꯧ ꯂꯣꯏ ꯂꯩꯗꯣꯏꯅꯦꯕ ꯑꯗꯨꯅ ꯃꯄꯥꯥꯟ ꯂꯝ ꯗ ꯂꯩꯔꯒ ꯄꯩꯁꯥ ꯇꯥꯜꯂꯁꯨ ꯀꯩꯁꯨ ꯍꯥꯏꯗꯤ ꯁꯦꯚꯤꯡꯁꯇ ꯌꯥꯝꯅ ꯌꯥꯝ ꯄꯥꯏ ꯌꯥꯝ ꯆꯥꯎꯅ ꯇꯥꯟꯈ꯭ꯔꯗꯤ ꯋꯥꯕꯅꯦꯕ
ꯎꯝ
ꯌꯨꯝꯗ ꯂꯩꯕꯒꯤꯗꯤ ꯀꯥꯟꯅꯕ ꯑꯝꯅ ꯏꯁꯥꯒꯤ ꯄꯣꯠꯊꯣꯛ ꯂꯣꯏ ꯆꯥꯕ ꯉꯝꯃꯤꯗꯅ
ꯎꯝ
ꯍꯥꯎ ꯍꯥꯎ ꯍꯥꯎ ꯁ ꯆꯔꯦ
ꯎ ꯁꯤ ꯑꯗꯨ ꯅꯪ ꯍꯧꯖꯤꯛ ꯆꯥꯛ ꯊꯣꯡꯉꯒ ꯀꯔꯝ ꯀꯥꯟꯗ ꯅꯣꯏꯃꯨꯡꯛ ꯀꯔꯝ ꯀꯥꯟꯗ ꯆꯥꯛ ꯆꯥꯒꯦ ꯅꯨꯃꯤ ꯇꯥꯡꯒꯦ
ꯐ ꯂꯩ ꯇꯥꯔ ꯐ
ꯑꯣꯁ ꯑꯗꯨꯒ ꯄꯨꯡ ꯀꯌꯥ ꯇꯨꯝꯃꯦꯕ
ꯅꯤꯡꯕ ꯃꯇꯝꯗ ꯑꯗꯨꯝ ꯇꯨꯝꯃꯤꯔ ꯑꯩꯈꯣꯏꯗꯤ ꯁꯛꯇꯥꯕꯨꯂꯔꯒ ꯄ꯭ꯔꯊꯅꯥ ꯇꯥꯧꯔꯒ ꯑꯗꯨ ꯇꯃ
ꯑꯁ ꯉꯜꯂꯤꯍꯦ ꯑꯗꯨꯗꯤ
ꯎꯝꯝ ꯎꯝ ꯎꯝ ꯑ ꯄꯨꯅꯤ
ꯑꯩꯒꯤ ꯑꯣꯏꯔꯗꯤ ꯆꯥꯛ ꯂꯥꯝꯃꯛꯀꯅꯤꯅ ꯀꯣꯟꯅ ꯑꯃꯨꯛ ꯄꯨꯡ ꯇꯔꯥ ꯑꯗꯨꯋꯥꯏꯗ ꯆꯥꯛꯃꯨꯛ ꯂꯥꯝꯃꯛꯀꯅꯤ
ꯃꯥꯏ ꯊꯥꯕ ꯃꯇꯝꯁꯨ ꯂꯩꯕꯅꯦ ꯀꯩ ꯎꯝ
ꯐꯔꯦ ꯑꯗꯨ ꯆꯥꯛ ꯊꯣꯡ ꯆꯥꯛ ꯊꯣꯡꯗ ꯎꯔꯣ ꯍ ꯃꯥ ꯂꯩ ꯌꯥꯝꯃꯨꯛ ꯇꯀꯦ